ꯂꯣꯇ꯭ꯔꯣ
ꯍꯜꯂꯣ
ꯇꯥꯏꯌꯦ ꯇꯥꯗꯕ꯭ꯔꯣ
ꯇꯥꯏ ꯇꯥꯏ ꯀꯩꯗꯧꯔꯤꯅꯣ
ꯀꯩꯁꯨ ꯇꯧꯗꯦ ꯍꯤꯞꯄꯤꯌꯦ ꯇꯨꯡꯒꯤ ꯇꯧꯔꯦ ꯅꯪꯗꯤ
ꯑꯩꯁꯨ ꯐꯝꯃꯤꯗ ꯇꯨꯝꯃꯕꯣꯅꯦ ꯅꯪꯕꯣ
ꯍꯣꯏ ꯊꯦꯡꯉꯦ ꯀꯩꯅꯣ ꯇꯨꯡꯒꯦ ꯇꯧꯔꯒ ꯂꯩꯔꯦ ꯑꯩꯗꯤ
ꯑꯁ ꯍꯧꯖꯤꯛꯄꯨ ꯇꯨꯝꯅꯕ ꯃꯇꯝꯅꯦ ꯕꯣꯜꯒ ꯌꯦꯡꯉꯣꯏꯗ꯭ꯔꯣ
ꯌꯦꯡꯒꯅꯤꯗ ꯑꯗꯨꯗꯤ ꯍꯌꯦꯡꯅꯦ ꯍꯣꯔꯦꯟ ꯄꯨꯡ ꯑꯍꯨꯝꯗꯅꯦ ꯅꯪꯁꯨ ꯕꯣꯜ ꯌꯦꯡꯕ꯭ꯔꯣ
ꯍꯣꯏ ꯌꯦꯡꯗꯣꯏꯅꯦ ꯄꯨꯡ ꯑꯍꯨꯝ ꯇꯥꯕ ꯉꯥꯏꯕ ꯑꯣꯏꯅ ꯑꯩꯗꯤ ꯀꯣꯛ ꯋꯥꯔꯤ ꯁꯥꯟꯅꯁꯤꯔꯥ ꯇꯧꯔꯛꯑꯒ
ꯑꯁ ꯂꯣꯏꯔ ꯑꯗꯨꯗꯤ ꯑꯩ ꯉꯝꯃꯣꯏꯌꯦꯦ ꯇꯨꯝꯗꯣꯏꯅꯦ ꯍꯣꯔꯦꯟ ꯄꯨꯡ ꯑꯍꯨꯝ ꯑꯗꯨꯋꯥꯏꯗ ꯍꯧꯗꯣꯛꯄꯤꯌꯣ
ꯍꯣꯏꯅꯦ ꯍꯧꯎꯗꯣꯔꯛꯀꯦꯅꯦ
ꯅꯪ ꯅꯨꯡꯇꯤꯒꯤ ꯌꯦꯡꯕ꯭ꯔ ꯕꯣꯜ
ꯌꯦꯡꯗꯦꯗ ꯁꯨꯝ ꯉꯁꯤ ꯑꯔꯖꯦꯟꯇꯤꯅꯥꯒꯤ ꯃꯦꯠꯁ ꯇꯥꯏꯑ
ꯍꯣꯏ ꯍꯣꯏ ꯇꯥꯕꯅꯦ ꯑꯩꯗꯤ ꯉꯁꯤ ꯑꯩꯗꯤ ꯉꯁꯤꯁꯨ ꯌꯦꯡꯉꯦ ꯉꯁꯤ ꯄꯣꯇꯨꯒꯜ ꯁꯥꯟꯅꯕꯗꯣ ꯄꯨꯡ ꯃꯔꯤ ꯃꯈꯥꯏꯒꯤꯗ
ꯑꯣ ꯑꯩꯗꯤ ꯃꯦꯁꯤ ꯐꯦꯟ ꯑꯣꯏꯕꯅꯤꯅ ꯃꯥꯒꯤ ꯃꯦꯁꯇꯣ ꯌꯥꯝ ꯌꯦꯡꯅꯤꯡꯕ
ꯑꯣ ꯑꯣ ꯌꯦꯡꯉꯣ ꯌꯦꯡꯉꯣ ꯑꯩꯁꯨ ꯃꯦꯁꯤꯒꯤꯅꯦ ꯁꯇꯥꯔ ꯄ꯭ꯂꯦꯌꯔꯁꯤꯡꯗꯣ ꯍꯟꯗꯛꯀꯤ ꯋꯥꯔꯜ ꯀꯞꯇꯒꯤ ꯂꯣꯏꯔꯅꯤ ꯍꯥꯏꯌꯦꯕꯀꯣ ꯑꯗꯨꯒꯤ ꯌꯦꯡꯍꯧꯒꯦꯅ ꯌꯦꯡꯕꯅꯤꯗ ꯔꯣꯅꯥꯎꯗꯣꯗꯣ
ꯌꯦꯡꯍꯧꯗ꯭ꯔꯗꯤ ꯎꯄꯥꯏ ꯂꯩꯇꯦꯕ ꯑꯃꯨꯛ ꯌꯦꯡꯒꯦ ꯇꯧꯕꯁꯨ
ꯑꯗꯣ ꯉꯁꯤ ꯔꯣꯅꯥꯜꯗꯣꯗꯣ ꯉꯥꯏꯍꯥꯛꯇꯪꯅꯦ ꯁꯅꯥꯕ ꯃꯥ ꯁꯅꯥꯗꯦꯗ ꯉꯍꯥꯛꯇꯪ ꯁꯅꯔꯝꯃꯒ ꯊꯣꯛꯑꯦ ꯃꯥꯗꯤ
ꯃꯣꯏ ꯁꯞꯇꯤꯇ꯭ꯌꯨꯠ ꯂꯦꯠꯄꯒꯨꯝꯕ ꯂꯩꯕꯒꯤ ꯑꯣꯏꯔꯝꯒꯅꯤꯅꯦ
ꯍꯣꯏ
ꯈꯪꯗ꯭ꯔꯦꯗ
ꯀꯔꯤꯃꯊꯦꯜ ꯆꯥꯔꯒꯦ ꯑꯗꯨ ꯅꯨꯡꯁꯤꯗꯤ
ꯑꯩꯈꯣꯏ ꯉꯁꯤ ꯉꯥ ꯊꯣꯡꯕ ꯆꯥꯏꯌꯦ ꯀꯣꯏ ꯏꯅꯦ ꯏꯅꯦ ꯂꯩꯕꯗꯣ ꯃꯥ ꯉꯁꯤ ꯊꯕꯛ ꯃꯐꯝꯗꯒꯤ
ꯄꯨꯂꯣ ꯑꯩꯅꯦ
ꯈꯪꯗꯦ ꯇ
ꯑꯩꯗꯤ ꯑꯌꯨꯛꯀꯤ ꯑꯃꯨꯛ ꯆꯥꯕꯅꯤꯗ
ꯑꯁ ꯑꯌꯨꯛꯀꯤ ꯍꯟꯖꯥꯡꯕꯨ ꯆꯥꯕ ꯌꯥꯕ꯭ꯔꯥ ꯄꯨꯝꯗ꯭ꯔꯣ
ꯎꯨꯝꯗꯦ ꯑꯩꯗꯤ ꯊꯦꯡ ꯉꯁꯤ ꯊꯦꯡꯅ ꯍꯧꯒꯠꯂꯦꯕ
ꯑꯣ ꯊꯕꯛ ꯀꯠꯇꯕ꯭ꯔꯣ
ꯆꯠꯇꯦꯕꯣ ꯌꯦꯡꯕꯗꯣ ꯄꯨꯡ ꯇꯔꯨꯛ ꯃꯈꯥꯏ ꯑꯗꯨꯋꯥꯏꯗ ꯑꯗ ꯂꯣꯏꯌꯦꯕ ꯄꯨꯡ ꯃꯔꯤꯒꯤꯗꯣ ꯃꯔꯤ ꯃꯈꯥꯏꯒꯤꯗꯣ ꯑꯗꯨ ꯂꯣꯏꯔꯒ ꯑꯃꯨꯛ ꯇꯨꯝꯃꯦꯕ ꯑꯗꯨꯒꯤ ꯆꯥꯛ ꯊꯦꯡꯕꯒꯤ ꯄꯨꯝꯗꯦ ꯉꯁꯤꯗꯤ ꯅꯍꯥꯟꯗꯤ ꯄꯨꯝꯕꯅꯦ ꯌꯥꯗꯕꯅꯦ ꯑꯗꯣ ꯉꯁꯤꯗꯤ ꯄꯨꯝꯗꯕ
ꯎꯝ ꯎꯝ ꯑꯗꯣ ꯅꯪꯗꯤ ꯊꯕꯛ ꯀꯩꯇ ꯆꯠꯇꯕ꯭ꯔꯣ
ꯊꯕꯛ ꯆꯠꯇꯦ ꯑꯩꯈꯣꯏꯒꯤ ꯑꯦꯛꯖꯥꯝꯗꯣ ꯄꯣꯁꯄꯣꯟ ꯇꯧꯈꯤꯕꯗꯣ
ꯑꯗꯣ ꯑꯃꯨꯛ ꯍꯥꯏꯔꯛꯇ꯭ꯔꯤꯌꯦ ꯑꯗꯨ ꯉꯥꯏꯔꯒ ꯂꯩꯕꯅꯤꯗ
ꯍ ꯑꯦꯛꯖꯝꯒꯤ ꯍꯣꯏ ꯑꯩ ꯊꯕꯛ ꯆꯠꯂꯦꯅꯦ
ꯑꯣ ꯐꯩ ꯐꯔ ꯑꯩꯁꯨ ꯉꯔꯥꯡ ꯕꯖꯥꯔ ꯊꯣꯛꯑꯦ ꯉ꯭ꯔꯥꯡ ꯉ꯭ꯔꯥꯡꯒꯤ ꯊꯕꯛ ꯆꯠꯊꯣꯛꯑꯦ ꯉꯁꯤꯗꯤ ꯌꯨꯝꯗ ꯑꯗꯨꯝ ꯂꯩꯔꯦꯗ
ꯊꯕꯛ ꯆꯠꯊꯣꯛꯑꯦ ꯍꯥꯏꯔꯗꯤ ꯑꯩꯈꯣꯏꯁꯨ ꯅꯣꯡꯐꯥꯗꯣꯛ ꯊꯦꯡꯅꯕ ꯌꯥꯕꯅꯤꯅꯦ
ꯍꯣꯏꯅꯦ ꯅꯣꯏꯁꯨ ꯍꯣꯏꯅꯦ ꯑꯩ ꯂꯥꯛꯄꯩꯗꯤ ꯌꯥꯕꯅꯤꯅꯦ ꯎꯝ ꯅꯣꯡꯃ ꯃꯇꯥꯡ ꯆꯥꯕꯗ ꯌꯦꯡꯉꯒ ꯆꯪꯉꯛꯀꯦ
ꯍꯣꯏ ꯆꯪꯉꯛꯑꯣ ꯑꯩꯈꯣꯏꯁꯨ ꯅꯣꯏꯅ ꯆꯪꯉꯛꯀꯦ ꯍꯥꯏꯔꯗꯤ ꯐꯖꯅ ꯋꯦꯜꯀꯝ ꯇꯧꯕꯤꯒꯦ
ꯍ
ꯆꯥꯅꯤꯡ ꯆꯥꯅꯤꯡꯕ ꯄꯤꯖꯔꯒ
ꯅꯪ ꯃꯄꯥꯟꯗ ꯂꯩꯕ꯭ꯔꯣ ꯏꯃꯨꯡꯗ ꯂꯩꯕ꯭ꯔꯣ
ꯑꯩꯗꯤ ꯑꯗꯨꯝ ꯌꯨꯝꯗ ꯂꯩꯗ ꯅꯪꯕꯨ ꯃꯄꯥꯟꯗ ꯂꯩꯕ꯭ꯔꯣ
ꯂꯩꯇꯗ ꯍꯟꯗꯛꯁꯤꯕꯨ ꯀꯃꯥꯏ ꯀꯃꯥꯏ ꯇꯧꯔꯤꯒꯦ ꯁꯥꯕ꯭ꯔꯣ ꯀꯃꯥꯏꯅ ꯇꯧꯕ꯭ꯔꯣ
ꯑꯁ ꯌꯥꯝ ꯁꯥꯏꯗ ꯁꯤꯗꯗꯤ ꯑꯌꯨꯛ ꯄꯨꯡ ꯇꯔꯨꯛ ꯇꯔꯦꯠꯇꯒꯤ ꯁꯥꯕ ꯍꯧꯔꯦ
ꯑꯁꯤꯗꯁꯨ ꯌꯥꯝ ꯁꯥꯏꯌꯦ ꯑꯗꯣ ꯍꯟꯗꯛ ꯅꯋꯥꯡ ꯈꯔ ꯆꯨꯕꯗꯣ ꯑꯗꯨꯗꯤ ꯈꯔ ꯅꯨꯡꯉꯥꯏ
ꯑꯩ ꯁꯤꯗꯗꯤ ꯎꯝ
ꯑꯦ ꯍꯣꯏꯅꯦ ꯉꯔꯥꯡꯁꯨ ꯑꯩꯁꯨ ꯕꯖꯥꯔ ꯊꯂꯛꯄꯗꯣ ꯄꯁꯥꯔꯗꯤ ꯅꯣ ꯁꯨꯗꯦꯕ ꯀꯣ ꯑꯗꯨꯒ ꯊꯕꯛ ꯂꯣꯏꯔꯒ ꯍꯜꯂꯛꯄꯗ ꯑꯩꯈꯣꯏ ꯔꯣꯝꯗ ꯂꯥꯛꯄꯗꯀꯣ ꯌꯧꯔꯝꯗꯥꯏꯗ ꯅꯣꯡ ꯌꯥꯝ ꯀꯟꯅ ꯆꯨꯏꯦ ꯁꯇꯤꯟꯁꯨ ꯌꯥꯎꯗꯕ ꯑꯩꯗꯣ ꯂꯣꯏ ꯆꯣꯠꯈ꯭ꯔꯕ
ꯁꯣꯔꯣꯛꯇꯒꯤ ꯌꯨꯝꯐꯥꯎ ꯆꯪꯪꯂꯉꯛꯄꯗꯣ ꯂꯣꯏ ꯆꯣꯂꯦ ꯑꯩ
ꯑꯁ ꯑꯩꯈꯣꯏꯗꯗꯤ ꯅꯣꯡ ꯇꯥꯕꯤꯌꯨ ꯁꯤꯅꯤ ꯅꯣꯡ ꯇꯥꯗꯕꯒꯤ ꯀꯤ ꯈꯨꯠꯁꯥ ꯑꯃ ꯑꯁ ꯂꯩꯕ ꯌꯥꯗ꯭ꯔꯦꯍꯦ
ꯍꯣꯏꯅꯦ ꯌꯥꯝ ꯁꯥꯏ ꯍꯟꯗꯛꯁꯦ
ꯎꯝ ꯅꯣꯡ ꯇꯥꯕꯤꯔꯗꯤꯅꯅꯦ ꯀꯟꯅ ꯂꯥꯏ ꯈꯣꯏꯔꯣꯃꯤꯅꯦ
ꯔꯨꯃꯨ ꯔꯨꯃꯨꯛ ꯍꯟꯗꯛꯁꯦ ꯊꯥꯏꯅꯒ ꯃꯥꯟꯅꯗ꯭ꯔꯦꯅꯦ ꯁꯥꯕ ꯆꯥꯡꯁꯦ ꯌꯥꯝ ꯍꯦꯟꯒꯂꯅꯦ
ꯍꯣꯏꯅꯦ ꯍꯟꯗꯛ ꯇꯦꯝꯄꯔꯦꯆꯔꯒꯁꯤꯦ ꯈꯔ ꯋꯥꯡꯈꯠꯄ ꯃꯥꯜꯂꯦ
ꯋꯥꯡꯉꯕꯅꯦ ꯌꯥꯝꯅ ꯃꯄꯥꯟ ꯊꯣꯛꯄꯗ ꯈꯔ ꯈꯔ ꯁꯟꯁꯀ꯭ꯔꯤꯟꯒꯗꯣ ꯐꯖꯅ ꯐꯖꯅ ꯇꯩꯔꯒ ꯊꯣꯛꯑꯣ
ꯑꯁ ꯁꯟꯁꯀ꯭ꯔꯤꯟ ꯂꯩꯅ ꯑꯃꯒ ꯄꯩꯁꯥꯒ ꯂꯩꯇ꯭ꯔꯦꯗ
ꯃꯣꯏꯅ ꯊꯕꯛ ꯆꯠ ꯀꯩꯅꯣ ꯑꯁ ꯑꯩꯈꯣꯏꯗꯤ ꯂꯣꯏꯔꯦꯍꯦ ꯃꯤꯃꯟꯗꯅ ꯏꯀꯥꯏꯕ ꯌꯥꯎꯔꯤꯍꯦ ꯅꯪꯁꯨ ꯄꯩꯁꯥ ꯅꯤꯃꯟꯈ꯭ꯔꯦ ꯊꯕꯛ ꯇꯧꯕ ꯆꯠꯂꯣꯅ ꯇꯥꯜꯂꯦ ꯑꯩꯈꯣꯏꯁꯨ
ꯎꯝ ꯊꯕꯛ ꯇꯧꯔꯦꯕꯨ
ꯊꯕꯛ ꯊꯤꯔꯤꯅꯦ ꯑꯩꯈꯣꯏꯁꯨ ꯊꯕꯛ ꯍꯧꯔꯅꯤꯗ
ꯍꯣꯏ ꯊꯕꯛ ꯇꯧꯕꯅ ꯍꯦꯟꯅ ꯐꯩꯗ ꯏꯃꯨꯡꯗ ꯗꯤꯄꯦꯟ ꯇꯧꯗꯣꯏ ꯁꯨꯔꯛꯄꯨꯗꯤ ꯏꯁꯥꯗ ꯊꯣꯛꯑꯒ ꯑꯩꯈꯣꯏꯅ ꯏꯁꯥꯒꯤ ꯑꯋꯥꯠꯄ ꯃꯦꯟꯕꯗꯣ ꯑꯗꯨꯅ ꯈ꯭ꯋꯥꯏꯗꯒꯤ ꯑꯐꯕꯅꯤ
ꯍꯣꯏꯅꯦ ꯑꯗꯨ ꯑꯗꯨꯁꯨ ꯐꯩꯅꯦ ꯑꯗꯨꯒꯤ ꯑꯩꯈꯣꯏꯗꯤ ꯑꯁ ꯐꯤꯔꯣꯟꯜꯁꯨ ꯑꯩꯈꯣꯏꯅ ꯑꯄꯥꯝꯕꯁꯨ ꯑꯝꯇ ꯂꯩꯕ ꯐꯪꯗ꯭ꯔꯦꯅꯦ
ꯆꯪꯗꯕ ꯌꯥꯗꯕ ꯄꯣꯠ ꯈꯛꯇ ꯆꯪꯅꯤꯡꯉꯥꯏ ꯅꯤꯔꯒ ꯂꯩꯔꯕꯅꯦ
ꯍ ꯑꯩꯈꯣꯏꯅ ꯄꯩꯁꯥ ꯊꯣꯛꯑꯁꯨ ꯑꯃꯨꯛ ꯎ ꯏꯅꯥꯎꯅꯨꯄꯤ ꯏꯅꯥꯎ ꯅꯨꯄꯥ ꯃꯣꯏꯅ ꯑꯃꯨꯛ ꯗꯤꯄꯦꯟ ꯇꯧꯔꯛꯄ ꯑꯁꯤꯅꯤꯗ ꯊꯕꯛ
ꯑꯍꯟ ꯍꯥꯏꯕꯁꯤꯗꯤ ꯈꯔꯗꯤ ꯑꯗꯨꯝ ꯋꯥꯕꯅꯤ
ꯍꯈꯣꯏꯅꯦ ꯑꯍꯟ ꯑꯣꯏꯕꯒꯤ ꯈꯨꯋꯥ ꯑꯃꯁꯨ ꯋꯥꯕ ꯑꯃꯅꯤ
ꯈꯅꯤ ꯈꯅꯤ ꯑꯅꯤꯁꯤꯡꯁ ꯈꯅꯤ
ꯑꯗꯣ ꯅꯪꯗꯤ ꯍꯌꯦꯡ ꯊꯕꯛꯇꯒꯗꯕ ꯂꯩꯕ꯭ꯔꯣ
ꯂꯩꯇꯦꯗ ꯌꯨꯝꯗ ꯂꯩꯒꯅꯤ ꯌꯨꯝꯗ ꯂꯩꯃꯟꯗꯅ ꯑꯩꯁꯦ ꯌꯥꯗꯤ ꯌꯥꯗ꯭ꯔꯕꯅꯤ ꯐꯤꯒꯨꯝꯕ ꯁꯥꯕ ꯌꯥꯕ ꯃꯐꯝ ꯂꯩꯔꯗꯤ ꯌꯥꯝ ꯐꯒꯗꯕ ꯁꯥꯔꯒ ꯂꯩꯕ ꯌꯥꯕꯅꯦꯕ ꯑꯗꯨꯁꯨ ꯊꯤꯔꯒ ꯌꯦꯡꯕꯅꯦꯕ ꯌꯥꯕ꯭ꯔꯥꯅ ꯑꯁ ꯌꯥꯗꯦꯅꯦ ꯌꯨꯝꯅꯤ ꯀꯥꯏꯅ ꯏꯄꯠ ꯄꯠꯂꯕꯅꯤ
ꯁꯥꯕꯁꯨ ꯁꯥꯕ ꯌꯥꯕ꯭ꯔꯣꯅꯦ ꯅꯪ ꯑꯣꯐꯤꯁ ꯁꯥꯕ ꯍꯩꯕ꯭ꯔꯣ
ꯑꯩ ꯐꯤ ꯁꯥꯕ ꯍꯩꯌꯦꯦ ꯅꯪ ꯈꯪꯗꯕ꯭ꯔꯣ ꯑꯁ ꯂꯣꯏꯔꯦꯗ ꯑꯩꯈꯣꯏ ꯐꯅꯦꯛ ꯑꯅꯤ ꯁꯨꯝ ꯁꯦꯠꯂꯤꯕꯗꯣ ꯑꯩꯅ ꯁꯥꯔꯤ ꯉꯥꯛꯛꯇꯅꯤꯅꯦ
ꯑꯗꯨꯗꯤ ꯅꯪꯉꯣꯟꯗ ꯑꯣꯗꯔ ꯇꯧꯕ ꯇꯥꯔꯦꯅꯦ ꯐꯤꯁ ꯄꯩꯁꯥ ꯄꯥꯏꯕꯒꯤ
ꯇꯧꯔꯛꯑꯣ ꯌꯥꯅꯤꯌꯦ ꯅꯣꯏꯒꯤꯗꯤ ꯍꯣꯡ ꯍꯣꯡ ꯄꯤꯊꯣꯛꯑꯦ ꯄꯤꯊꯣꯛꯀꯦ
ꯄꯥꯟ ꯌꯥꯝ ꯆꯥꯔꯦꯍꯦ ꯑꯩ ꯐꯅꯦꯛ ꯑꯣꯗꯔ ꯇꯧꯒꯦ ꯇꯧꯒꯦꯅ ꯈꯜꯂꯒ ꯂꯩꯔꯕꯅꯦꯕ
ꯍꯅꯦ ꯇꯧꯔꯛꯑꯣꯅꯦ ꯍꯟꯗꯛ ꯍꯟꯗꯛ
ꯅꯪ ꯊꯦꯡꯅꯕꯁꯦ ꯂꯥꯏꯕꯛ ꯐꯩ ꯍꯥꯏꯗꯨꯅꯤꯅꯦ
ꯍ ꯅꯣꯡꯅꯤꯦ ꯅꯣꯏꯒꯤ ꯀꯨꯝꯍꯩ ꯂꯥꯛꯇꯣꯔꯦꯗꯅ ꯑꯗꯨꯗ ꯑꯅꯧꯕ ꯁꯦꯠꯅꯤꯡꯉ ꯍꯥꯏꯔꯛꯑꯣ
ꯍꯣꯏ ꯍꯥꯏꯔꯛꯀꯦ ꯍꯥꯏꯔꯛꯀꯦ
ꯎ ꯍꯣꯡꯕꯁꯨ ꯂꯧꯕꯤꯒꯦ ꯐꯖꯅꯁꯨ ꯁꯥꯕꯤꯒꯦ
ꯎ ꯐꯅꯦꯛꯁꯨꯅꯦ ꯍꯟꯗꯛ ꯎꯝ ꯁꯤꯝꯄꯜꯒꯗꯣ ꯑꯗꯨꯝ ꯀꯃꯟ ꯑꯣꯏꯔꯛꯑꯦꯀꯣ
ꯍꯣꯏ ꯍꯣꯏ ꯑꯗꯨꯅ ꯐꯖꯕꯅꯤꯅ ꯍꯗ ꯌꯥꯝ ꯑꯗꯣ ꯅꯪꯗꯤ ꯀꯩꯅꯣ ꯄꯥꯝꯗ꯭ꯔꯣ ꯐꯤꯒ ꯌꯥꯎꯔꯒ ꯁꯨꯠꯇꯣ
ꯍꯣꯏ ꯑꯩꯁꯨ ꯐꯤ ꯌꯥꯎꯔꯒ ꯁꯣꯠꯇꯣ ꯄꯥꯝꯕꯅꯦ ꯑꯗ ꯀꯗꯥꯏ ꯀꯃꯥꯏꯅ ꯇꯧꯁꯤꯔꯗꯤ ꯈꯪꯗꯦ
ꯑꯗ ꯑꯣꯗꯔ ꯇꯧꯕ ꯌꯥꯏ ꯑꯩꯉꯣꯟꯗ ꯑꯩꯉꯣꯟꯗ ꯁꯍꯟꯕ ꯌꯥꯏꯌꯦ ꯑꯗꯣ ꯑꯩꯉꯣꯟꯗ ꯑꯩ ꯁꯥꯕꯤꯔꯒꯦ ꯅꯪ ꯄꯥꯎꯕꯗꯤ
ꯍꯣꯏꯅꯦ ꯑꯗꯨꯗ ꯅꯪ ꯎ
ꯂꯤ ꯀꯨꯝꯕꯁꯨꯁꯨ ꯂꯤꯛꯀꯨꯝꯕꯁꯨ ꯀꯣ ꯑꯗꯨꯒ ꯎ ꯑ ꯀꯔꯤ ꯂꯩꯒꯨꯝꯕꯁꯨ ꯀꯣ ꯌꯦꯔꯤꯡꯒꯨꯝꯕꯁꯨ
ꯅꯣꯏꯅ ꯑꯣꯗꯔ ꯅꯣꯏꯅ ꯁꯨꯠꯇ ꯐꯪꯕ ꯌꯥꯒꯅꯤ
ꯂꯤꯛꯇꯨꯗꯤ ꯎ ꯀꯩꯅꯣ ꯋꯥꯏꯠꯀ ꯕ꯭ꯂꯦꯛ ꯑꯃꯒ ꯄꯥꯝꯃꯦ ꯑꯗꯨꯒ ꯑꯁ ꯈꯪꯗꯅ ꯐꯅꯦꯛꯀꯤ ꯃꯆꯨ ꯃꯆꯨꯁꯨ ꯂꯣꯏꯅ ꯄꯥꯝꯃꯦ ꯅꯨꯄꯤꯅꯤ ꯑꯅ ꯑꯗꯨ ꯂꯩꯇ꯭ꯔꯗꯤ ꯍꯌꯦꯡꯋꯥꯏ ꯎ ꯏꯚꯦꯟꯁꯀꯨꯝꯕ ꯑꯣꯀꯦꯖꯟꯒꯨꯝꯕ ꯂꯩꯔꯛ
ꯑꯃꯨꯕꯒ ꯋꯥꯠꯀꯗꯤ ꯐꯖꯗꯕ ꯑꯗꯨꯅꯤꯍꯦ ꯑꯩꯈꯣꯏ ꯀꯔꯤ ꯐꯅꯦꯛ ꯑꯃ ꯔꯦꯡꯗꯥꯏ ꯍꯥꯏꯅ ꯂꯩꯕꯗꯣ
ꯑꯥꯎ
ꯑꯗꯨꯒꯤ ꯁꯨꯠꯇꯣ ꯐꯖꯗꯕꯅꯤꯗ ꯍꯧꯖꯤꯛ ꯑꯅꯧ ꯑꯅꯧꯕ ꯀꯂꯔ ꯐꯖ ꯐꯖꯕ ꯊꯣꯛꯂꯛꯄꯗꯣ
ꯎꯝ
ꯑꯗꯨꯒꯤ ꯁꯟꯅ ꯐꯖꯩꯌꯦ
ꯈꯪꯗꯅ ꯑ ꯝ ꯌꯦꯡꯉ ꯍꯣꯏ ꯁꯣꯏꯗꯅꯗꯤ ꯑꯣꯗꯔ ꯇꯧꯔꯅꯤ ꯑꯗꯨꯗꯤ
ꯍꯣꯏ ꯇꯔꯛꯑꯣ ꯇꯧꯛꯑꯣ
ꯑꯗꯨꯅ ꯑꯗꯨ ꯁꯥꯕꯗꯣ ꯃꯇꯝ ꯀꯌꯥꯝ ꯆꯪꯒꯦ
ꯌꯥꯝꯗꯤ ꯍꯥꯏꯗꯤ ꯑꯩꯅ ꯊꯕꯛ ꯆꯠꯊꯣꯛꯇꯕꯤꯗꯀꯣ ꯑꯗꯨꯝ ꯁꯥꯔꯒ ꯂꯩꯔꯗꯤ ꯊꯥ ꯊꯥ ꯑꯃ ꯈꯨꯇꯅꯤꯡꯗ ꯅꯪꯒꯤ ꯁꯨꯠꯇꯀꯣ ꯍꯥꯏꯗꯤ ꯁꯤꯝꯄꯜꯅꯤꯅ ꯊꯥ ꯑꯃꯈꯛꯇ ꯆꯪꯒꯅꯦꯕ ꯀꯔꯤꯁꯨ ꯇꯧꯔꯣꯏꯗꯕꯅꯤꯅ
ꯊꯕꯛ ꯆꯠꯊꯣꯛꯑꯗꯤ ꯈꯔ ꯊꯥ ꯑꯃꯃꯨꯛ ꯍꯦꯟꯕꯀꯣ
ꯍꯣꯏ ꯊꯕꯛ ꯆꯠꯊꯣꯛꯑꯗꯤ ꯃꯇꯝ ꯃꯥꯡꯈ꯭ꯔꯤꯗꯅꯀꯣ ꯑꯗꯨꯒꯤ ꯈꯔ ꯎꯝ ꯊꯥ ꯑꯃ ꯍꯦꯟꯅ ꯈꯤꯇꯪ ꯂꯧꯗꯣꯏ ꯃꯥꯜꯂꯦ
ꯎꯥ ꯎ
ꯑꯗꯣ ꯅꯣꯏ ꯀꯨꯝꯍꯩꯗꯤ ꯌꯥꯝ ꯋꯥꯠꯂꯤ ꯀꯩꯅꯣ ꯋꯥꯂꯤꯕ ꯅꯠꯇ꯭ꯔꯥ
ꯍꯣꯏ ꯋꯥꯠꯂꯁꯨ ꯑꯗꯨꯝ ꯍꯧꯖꯤꯛꯅ ꯎ ꯁꯦꯝꯍꯧꯔꯗꯤ ꯐꯔꯦꯗꯅ ꯈꯨꯗꯛ ꯈꯨꯗꯛꯇ ꯇꯧꯔꯗꯤ ꯃꯤꯁꯨ ꯑꯗꯨ ꯇꯧꯋꯦ ꯑꯣꯗ ꯁꯔ ꯌꯥꯝꯃꯦ ꯑꯩꯈꯣꯏ ꯇꯧꯕ ꯉꯝꯕ꯭ꯔꯥ ꯆꯤꯜꯂꯦ ꯈꯣꯠꯂꯦ ꯑꯗꯨꯒꯨꯝꯕ ꯃꯌꯥꯝꯗꯣ ꯍꯥꯏꯔꯛꯑꯦꯕ
ꯍꯣꯏ ꯍꯣꯏ ꯑꯗꯨꯕꯨꯗꯤ ꯆꯨꯝꯃꯦꯩ ꯍꯥꯏꯗꯤ ꯈꯨꯝ
ꯀꯨꯝꯍꯩꯒꯨꯝꯕ ꯅꯛꯁꯤꯜꯂꯛꯄꯗꯀꯣ ꯃꯤꯁꯤꯡꯁꯦ ꯑꯣꯗꯔ ꯌꯥꯝ ꯌꯥꯝ ꯂꯥꯛꯑꯦꯕ ꯑꯗꯨꯒꯤ ꯑꯣꯗꯔꯁꯨ ꯂꯧꯕ ꯉꯝꯗꯕꯒꯤ ꯄꯤꯊꯣꯛꯈꯤꯕꯁꯨ ꯌꯥꯝ ꯂꯩꯌꯦꯕ ꯑꯗꯨꯅ ꯍꯥꯟꯅ ꯇꯧꯕꯕꯨꯗꯤ ꯇꯧꯕꯤꯕꯅꯕꯨꯗꯤ ꯌꯥꯝ ꯐꯩ
ꯎꯝ ꯍꯥꯟꯅ ꯑꯗꯨꯝ ꯇꯧꯔꯒ ꯊꯝꯕꯦꯗꯤꯗ ꯊꯝꯕꯗꯨꯣ
ꯍꯣꯏ ꯍꯣꯏ ꯑꯗꯨꯅ ꯐꯩꯌꯦ ꯀꯨꯝꯍꯩ ꯅꯛꯁꯜꯂꯛꯑꯗꯤ ꯄꯩꯁꯥꯁꯨ ꯌꯥꯝ ꯆꯤꯟꯕꯅꯦ
ꯍꯣꯏ ꯑꯁ ꯀꯨꯝꯍꯩ ꯅꯛꯁꯤꯜꯂꯗꯤ ꯄꯣꯠ ꯃꯌꯥꯝꯁꯨꯀꯣ ꯃꯌꯥꯝ ꯃꯌꯥꯝ ꯇꯥꯡꯉꯛꯑꯦꯅꯦ
ꯍꯣꯏ ꯇꯥꯡꯁꯨ ꯇꯥꯡꯒꯅꯤ ꯑꯗꯨꯅ ꯂꯩꯁꯤꯜꯂꯒ ꯊꯝꯕꯅꯗꯤ ꯍꯣꯏ ꯍꯣꯏ ꯊꯥ ꯊꯥꯗꯅꯦꯕ ꯄꯩꯁꯥ ꯀꯥꯔꯤꯁꯦ
ꯎꯝ ꯎꯝ ꯍꯧꯖꯤꯛ ꯖꯨꯂꯥꯏ ꯑꯣꯏꯔꯦ ꯍꯥꯐ ꯍꯥꯐ ꯌꯔꯁ ꯑꯣꯏꯔꯛꯑꯦ
ꯍꯣꯏ ꯍꯥꯞꯄꯤꯦ ꯍꯣꯏꯅꯦ ꯍꯧꯖꯤꯛꯅ ꯂꯩ ꯈꯂꯒ ꯊꯝꯃꯁꯨ ꯀꯔꯤꯁꯨ ꯀꯥꯏꯗ꯭ꯔꯦꯗ
ꯃꯇꯝ ꯆꯠꯄꯗꯣ ꯈꯪꯗꯦꯕ ꯑꯩꯈꯣꯏꯅ
ꯅꯪꯗꯤ ꯑꯣ ꯅꯪ ꯅꯪꯗꯣ ꯇꯨꯝꯗꯕꯤꯗ ꯕꯣꯜ ꯌꯦꯡꯒꯅꯤ ꯍꯥꯏꯕꯀꯣ
ꯍꯣꯏ ꯑꯩ ꯇꯨꯝꯅꯕꯤꯗ ꯕꯣꯜ ꯌꯦꯡ
ꯀꯅꯥ ꯃꯅꯥꯊꯟꯇ ꯌꯦꯡꯗꯣꯏꯔꯣ
ꯏꯊꯟꯇ ꯌꯦꯡꯉꯣꯏꯗ ꯑꯩꯈꯣꯏ ꯏꯆꯦ ꯃꯣꯏꯁꯨ ꯌꯦꯡꯗꯧ ꯃꯥꯜꯂꯦ ꯍꯣꯏ ꯍꯟꯗꯛꯅ ꯈꯔ ꯃꯤ ꯌꯥꯝꯕꯒꯤ ꯂꯩꯕ ꯅꯨꯡꯉꯥꯏ ꯍꯥꯟꯅꯗꯤ ꯑꯦꯁ ꯃꯣꯏ ꯂꯩꯇꯕꯒꯤꯀꯣ ꯀꯅꯥ ꯀꯅꯥꯅ ꯅꯨꯡꯗꯥꯡꯗꯁꯨ ꯎꯝ ꯀꯣꯏꯐꯝ ꯉꯥꯏꯍꯥꯛ ꯉꯥꯏꯍꯥꯛ ꯋꯥꯛꯀꯤꯡ ꯊꯣꯛꯅꯤꯡꯉꯁꯨꯅꯦ
ꯍꯣꯏꯅꯦ ꯍꯣꯏꯅꯦ ꯍꯧꯖꯤꯛꯇꯤ ꯃꯤ ꯌꯥꯝ꯭ꯔꯕꯅꯤꯅꯀꯣ ꯇꯣꯡꯉꯗꯤ ꯄ ꯂꯂ ꯐꯤꯂ ꯇꯣꯡꯉꯗꯅꯅꯨꯡꯉ